ꯍꯂꯣ ꯑ ꯀꯗ ꯑꯣꯏꯅꯣ
ꯀꯥꯏꯁꯨ ꯇꯣꯖꯩ ꯑꯗꯨꯅ ꯈꯝꯕ ꯂꯩꯌꯦ ꯅꯝꯗꯤ
ꯑꯁꯨ ꯑꯗꯨꯝ ꯊꯝꯂꯥꯖꯠꯂꯦ ꯀꯔꯤ ꯀꯩ ꯊꯕ ꯍꯣꯅꯔꯔꯤꯒꯦ ꯍꯧꯖꯤꯛꯀꯥꯟꯒꯤ
ꯑꯣ ꯑꯗꯨꯗꯤ ꯑꯩꯒꯤ ꯂꯥꯏꯔꯤꯛꯇꯨꯀꯣ ꯈꯤꯇꯪ ꯑꯦꯔꯦꯟꯖꯃꯦꯟ ꯊꯣꯛꯧꯒꯦ ꯑꯗꯨꯝꯅ ꯇꯧꯋ ꯅꯪꯒꯤ ꯇꯣ ꯈꯦꯕ ꯅꯪ ꯇꯣ
ꯑꯥ
ꯎꯝ ꯎ
ꯅꯔꯤꯕ
ꯐꯅꯣꯉꯥꯏꯔ ꯅꯟꯁꯤꯃꯉꯥꯏꯔ ꯀꯣ ꯅꯗꯦꯀꯣ
ꯎꯝ ꯀꯔꯤ ꯀꯔꯤ ꯊꯕꯛ ꯈꯛꯇ ꯇꯧꯔꯒ ꯂꯩꯒꯦ ꯍꯧꯖꯤꯛꯀꯥꯟꯗꯤ
ꯑꯖꯤꯤ ꯇ ꯍꯥꯏꯦ ꯑꯣꯔꯔꯗꯀꯣ
ꯎꯝ
ꯑꯔꯦꯟꯖꯃꯦꯟ ꯀꯌꯥ ꯃꯟꯅ ꯇ ꯂꯩ ꯆ
ꯊꯧꯅꯥ ꯌꯥꯝ ꯐꯏꯒ ꯃꯤ ꯃꯖꯥꯗꯤ
ꯍꯦ ꯅꯟ ꯅ ꯇꯕ ꯇꯕ ꯂꯣꯏꯔꯦ ꯅꯟꯅꯤ
ꯑꯩ ꯁꯨꯝ ꯍꯣꯏ ꯉꯔꯥꯡ ꯅꯨꯗꯤ ꯂꯣꯏꯗꯤ ꯂꯣꯏꯔꯦ
ꯎꯝ ꯑꯗꯨꯗꯒꯤ ꯍꯧ ꯎꯆꯛꯁ ꯄꯗꯗꯨ ꯅ
ꯑ ꯇꯧꯔꯨꯔꯣ ꯇꯧꯔꯨꯔꯣ ꯃꯇꯝ ꯁꯪꯗ꯭ꯉꯗꯤ ꯇꯧꯒ ꯇꯧꯒꯅꯦ ꯁꯤꯒꯨꯝꯕꯗꯤ
ꯍꯣꯏ ꯍꯣꯏ ꯎꯝ ꯃ ꯑꯗꯨꯒꯤ ꯃꯇꯥꯡꯗꯆꯦ ꯑꯩꯈꯣꯏ ꯇꯧꯅꯕ
ꯑꯣꯏ ꯃꯁꯤꯁꯤ ꯀꯔꯤ ꯇꯧꯌꯦ ꯅꯪ
ꯉꯁꯤꯗꯤ ꯑꯗꯨꯝ ꯂꯩꯒꯤꯅꯤꯗ ꯊꯕꯛ ꯂꯩꯇꯦ ꯑꯁꯤꯅꯤ ꯍꯥꯏꯕ
ꯑꯣ ꯑꯔ ꯑꯔꯁꯨ
ꯎꯝ
ꯀ꯭ꯂꯁꯀꯤꯦ ꯀꯅꯗ
ꯍꯥꯦ
ꯀ꯭ꯂꯥꯁ ꯂꯩꯌꯦꯕ
ꯀ꯭ꯂꯥꯁꯇ ꯂꯔꯍꯤ ꯈꯦ
ꯆꯂꯔꯣꯏ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
ꯅꯗꯤꯛ ꯄ꯭ꯂꯁ ꯂꯩꯀꯅꯁꯤꯦ
ꯎ ꯁꯤꯗꯤꯈꯥꯏꯒꯗꯤ ꯍꯣꯂꯤꯗꯦꯅꯦ
ꯁ ꯍꯣꯂꯤꯗꯅꯤꯁꯤꯗꯁꯦ ꯇꯔꯅꯦꯗꯅꯤ
ꯍꯣꯏ
ꯎꯝ
ꯑꯦꯇꯥꯕꯗꯤ ꯅꯗꯤ ꯍꯧꯖꯤꯗꯤꯤ
ꯂ ꯀꯣ ꯀꯜꯒꯨꯝꯕ ꯑꯗꯨꯨꯝꯕꯔꯦꯟꯖꯔ ꯠꯇꯣꯒꯦ ꯑꯗꯨꯝ ꯅꯠꯇꯧꯔꯒ ꯂꯩꯦ
ꯌꯥꯝ ꯂꯩ ꯑꯗꯨꯅꯦ ꯈꯤꯪ ꯈꯤꯇꯪ ꯅꯨꯃꯤꯠ ꯑꯃꯗ ꯂꯣꯏꯛꯇꯒꯤꯁꯨ ꯎꯝ ꯂꯣꯏꯅꯤꯡꯗ꯭ꯔꯦ ꯑꯗꯨꯅꯦ ꯈꯤꯇꯪ ꯈꯤꯇꯪ ꯀꯌꯥ ꯇꯃꯤ ꯅꯠꯇ ꯑꯣꯏ ꯍꯧꯖꯤꯛꯅ
ꯎꯝ
ꯒꯤꯗꯨ ꯀꯔꯤꯒ ꯎ ꯐ꯭ꯂꯁ ꯀꯥꯔꯠꯀꯨꯝꯕ ꯀꯣ
ꯍꯣꯏ
ꯄꯦꯟꯗꯤ ꯌꯥꯝ ꯂꯩꯔꯦ ꯑꯗꯨꯅꯗꯤ ꯍꯧꯖꯤꯛꯅ ꯇꯧꯋꯦ
ꯂꯥꯁ ꯇꯥꯏꯝ ꯌꯦꯁꯨ ꯍꯧꯖꯤꯁꯨ ꯂꯣꯇꯔꯤ ꯑꯗꯨꯗꯒꯤ ꯊꯥꯄ ꯂꯩꯌꯦ ꯍꯧꯖꯤꯛꯀ ꯂꯩꯦ
ꯑꯥ
ꯅꯪꯗꯤ ꯂꯣꯏ ꯂꯣꯏꯔꯕ ꯑꯗꯨꯒꯨꯝꯕꯗꯨꯣ
ꯑ
ꯇꯥꯟꯖꯤꯜ ꯑꯣꯏꯔꯕ꯭ꯔꯣ
ꯂꯣꯏꯗ꯭ꯔꯤꯗ ꯑꯩꯁꯨ
ꯅꯝꯗ ꯂꯣꯏꯔꯕ ꯃꯥꯜꯜꯂꯤꯦ
ꯅ ꯈꯝꯖꯕꯅꯦ
ꯃ ꯀꯔꯤꯁꯤ ꯇꯗꯕꯂ ꯍꯦꯒꯅ ꯍꯥꯏꯗꯤ ꯃꯟꯁ ꯂꯩꯔꯗ ꯃꯅꯥ
ꯀꯪꯉꯍꯦ
ꯅꯅ ꯈꯥꯟꯕꯒꯅꯤ
ꯅꯗ
ꯃꯩꯖꯔꯤꯗ
ꯄ ꯃꯜꯦ ꯃꯗꯨ
ꯅꯪꯅ ꯈꯟꯖꯕꯒꯤꯅꯦ ꯅꯨꯄꯤ
ꯑꯣ ꯀꯃꯤ ꯍꯕꯤ
ꯈꯔꯗ ꯥꯏ
ꯑ ꯉꯔ
ꯑꯣ ꯂꯩ ꯍꯥꯏꯅꯤꯗ ꯂꯩꯗꯤꯦ
ꯑꯁ ꯑꯩꯒꯤꯗꯨꯀꯣ ꯑꯗꯨꯒ ꯑꯩꯅ ꯁꯃꯤꯠ ꯇꯣꯛꯈ꯭ꯔꯦ ꯑꯗꯨ ꯃꯗꯨ ꯀꯔꯦꯛꯁꯟ ꯇ ꯇꯧꯔꯦ ꯑꯗꯨ ꯃꯥꯅ ꯀꯔꯦꯛꯁꯟ ꯄꯤꯗꯦ
ꯑ
ꯑ ꯇꯔꯤꯅ ꯈꯟꯁꯦ ꯑꯩꯒꯤ ꯗꯦꯀꯣꯔꯦꯁꯟ ꯇ ꯇ꯭ꯔꯦꯠ ꯑꯗꯨꯒ ꯑꯦꯁꯦꯟꯃꯦꯟꯗꯨꯨ ꯑꯗꯨ ꯑꯣꯏꯔꯗꯤ ꯃꯅꯥ ꯑꯩ ꯎꯝ ꯄꯤꯗꯦ ꯁꯤꯒꯅꯦꯆꯔ
ꯄꯤꯌꯨ ꯍꯥꯏꯗꯅ
ꯍꯣꯏ
ꯄꯤꯣ ꯄꯤꯌꯣ ꯍꯥꯏꯣ ꯄꯤꯌꯣ ꯍꯥꯏꯕ ꯌꯥꯗ ꯑꯃꯗ ꯉꯨꯝꯃꯤꯔꯤꯦ
ꯏꯚ ꯍꯥꯏ ꯔꯦꯁ ꯃꯈꯣꯏꯅ ꯀꯔꯤ ꯀꯔꯤ ꯑꯗꯨ ꯀꯔꯤꯅ ꯀꯔꯤ ꯑꯗꯨꯃꯥꯏꯅ ꯍꯥꯏꯕꯗꯤ ꯅꯨꯡꯉꯥꯏꯇꯦ ꯍꯦ
ꯎꯝ ꯊꯨꯅꯄꯤ
ꯀꯔ ꯀꯔꯤ ꯍꯥꯏꯒꯅꯤ ꯑꯗꯨ ꯑꯗꯨ ꯅ ꯍꯥꯏꯗꯅꯤ
ꯎꯝ
ꯄꯅꯤꯡꯗꯦ
ꯅꯪ ꯅꯍꯥꯟ ꯌꯨꯝ ꯄꯥꯜꯂꯝꯕ꯭ꯔꯣ ꯅꯪ ꯌꯨꯝ ꯄꯥꯜꯂꯦꯅ ꯑꯩ ꯇꯥꯏꯌꯦ
ꯑ
ꯄꯥꯟꯗ꯭ꯔꯤꯕ꯭ꯔꯅ ꯌꯨꯝꯗꯤ
ꯇꯝꯗ
ꯑꯦ ꯇꯥꯕ ꯁꯣꯏꯕꯤꯈꯤꯔꯥ ꯅꯠꯇ꯭ꯔꯗꯤ ꯅꯪꯕꯨ ꯅꯪ ꯌꯨꯝ ꯄꯥꯏ
ꯑ ꯍꯥꯏ
ꯎꯝ
ꯃꯆꯦ ꯀꯥꯟꯇ ꯈꯣꯏꯗ ꯈꯟꯗ꯭ꯔꯦ ꯀꯔꯤ ꯀꯔꯤ ꯇꯧꯒꯦꯁꯨ ꯈꯟꯗ꯭ꯔꯤ ꯇꯔꯤꯦ ꯐꯔꯦ ꯋꯥꯂꯁꯣꯔ ꯆꯥꯟꯗ ꯌꯥꯃ ꯕꯤꯖꯦ ꯋꯥ ꯀꯥꯈꯣꯏ ꯇ ꯆꯛꯇꯀꯣ ꯀꯣꯛꯁꯥ ꯀꯆꯤ